ꯍꯜꯂꯣ
ꯐꯣꯟ ꯄꯤꯛ ꯎꯞ ꯇꯧꯔꯣꯏꯅ ꯇꯧꯔꯤꯗꯤ ꯀꯩꯅꯣ
ꯍꯥ
ꯐꯣꯟ ꯇꯠꯀꯦ ꯂꯩꯕ ꯃꯇꯝꯗ ꯄꯤꯛ ꯎꯞ ꯇꯧꯔꯛꯑꯦꯕ ꯅꯪꯁꯦ ꯑꯃꯨꯛꯀ
ꯎꯝ ꯌ ꯊꯕꯛ ꯑꯃ ꯍꯤꯟꯖꯥꯡ ꯊꯣꯡꯉꯝꯕ ꯑꯗꯨꯏ
ꯃꯅꯦ ꯊꯣꯡꯅ ꯃꯅꯦ ꯁꯥꯏꯌꯦ
ꯀꯩꯗꯧꯕ ꯅꯪꯗꯤ
ꯀꯩꯁꯨ ꯇꯧꯗꯦ ꯊꯕꯛ ꯁꯨꯝ ꯐꯣꯝ ꯐꯤꯜ ꯑꯞ ꯇꯧꯕꯅꯤꯗ ꯑꯅꯤ ꯑꯁ ꯆꯥꯡꯉꯦ ꯄ꯭ꯔꯣꯁꯦꯁ
ꯂꯣꯏꯗ꯭ꯔꯤ
ꯂꯣꯢꯈ꯭ꯔꯦ ꯄꯩꯁꯥ ꯄꯩꯁꯥ ꯆꯍꯨꯝ ꯑꯃ ꯊꯥꯗꯈ꯭ꯔꯦ ꯑꯦꯄ꯭ꯂꯤꯀꯦꯁꯟ ꯐꯣꯝ ꯊꯥꯗꯕꯗ
ꯎꯝ ꯐꯩꯅꯦ ꯑ ꯑꯩ ꯀꯔꯤ ꯑꯩ ꯀꯩꯁꯨ ꯇꯧꯗꯦ ꯍꯜꯂꯛ
ꯀꯔꯤ ꯏꯁꯩꯅꯣ
ꯆꯗ ꯏꯅꯥꯎ ꯅꯨꯄꯤꯒꯤ ꯐꯣꯟ
ꯑꯁꯥ
ꯑꯩ ꯋꯥꯕꯅꯀꯣ
ꯀꯔꯤ ꯋꯥꯕ꯭ꯔꯣ
ꯌꯥꯝ ꯋꯥꯏꯑꯦ ꯑꯩ ꯄꯣꯊꯥꯕ ꯐꯪꯗ꯭ꯔꯤ ꯉꯁꯤꯒꯤ ꯍꯦꯜꯂꯣ
ꯋꯦꯜꯀꯝ ꯇꯨ ꯀꯥꯔꯌꯥ ꯌꯨ ꯀꯦꯟ ꯁꯃꯣꯜ ꯇꯥꯛꯁ ꯑꯣꯟ ꯌꯔ ꯐꯣꯟ ꯑꯦꯟ ꯑꯔꯟ ꯃꯅꯤ ꯑꯁ ꯐꯠꯇꯦ ꯁꯣꯏꯕꯅꯤ ꯁꯣꯏꯕ ꯃꯈꯣꯟꯗꯣ
ꯌꯥꯔꯣꯏ ꯑꯗꯨꯗꯤ
ꯆꯥꯛ ꯊꯣꯡꯉꯤꯔꯣ ꯅꯪ
ꯍꯥ
ꯆꯥꯛ ꯊꯣꯡꯉꯕꯣ
ꯊꯣꯡꯗ꯭ꯔꯤ ꯀꯥꯏꯗꯒꯤ ꯍꯧꯖꯤꯛꯇꯤ ꯅꯨꯡꯗꯥꯡꯗꯤ ꯉꯜꯂꯤ
ꯇꯥꯗ꯭ꯔꯦ ꯅꯪꯒꯤ ꯃꯈꯣꯟ
ꯇꯥꯗ꯭ꯔꯣ
ꯊꯕꯛ ꯐꯔꯦ ꯅꯪ
ꯀꯒꯤ ꯂꯥꯞꯄꯅꯣ ꯑꯁ ꯑꯩꯗꯣ ꯀꯩꯅ ꯇꯨꯝꯗꯕꯦ ꯄꯣꯛ ꯃꯣꯟꯗ
ꯇꯨꯝꯕ ꯌꯥꯗ꯭ꯔꯣ ꯅꯪ
ꯇꯨꯝꯕ ꯃꯇꯝ ꯂꯩꯇꯕ ꯉꯁꯤꯒꯤ ꯄꯣꯠꯊꯥꯕ ꯁꯨꯡꯐꯝ ꯐꯪꯗꯦ ꯅꯪ ꯀꯔꯤꯒꯤꯅꯣ
ꯀꯩꯅꯣꯅꯥ ꯀꯅꯥ ꯋꯥꯔꯤ ꯁꯥꯕꯁꯤ
ꯑꯩ ꯋꯥꯔꯤ ꯁꯥꯟꯅꯗ꯭ꯔꯤ
ꯎꯝ
ꯅꯪꯅ ꯊꯝꯕ ꯃꯇꯨꯡꯗ ꯑꯩ ꯋꯥꯔꯤ ꯁꯥꯗ꯭ꯔꯤꯗ ꯀꯅꯥꯁꯨ ꯎ
ꯑꯩꯅ ꯑꯩꯅ ꯋꯥꯔꯤ ꯂꯤꯔꯑꯔꯣ ꯑꯩꯈꯣꯏꯁꯤꯗ ꯏꯝꯐꯥꯜ ꯂꯥꯛꯄꯒꯤ
ꯅꯌꯅ
ꯎꯝ ꯅꯍꯥꯟꯗꯣ
ꯑꯣꯂꯤꯔꯛꯑꯣ ꯑꯥ
ꯎꯝ
ꯅꯍꯥꯟꯗ ꯑꯩꯁꯦ ꯒ꯭ꯔꯦꯖꯨꯑꯌꯦꯁꯟ ꯊꯥꯕ ꯃꯇꯝꯗ ꯑꯩꯁꯦ ꯕ ꯄꯔꯃꯥ ꯆꯥꯕꯅꯦꯕ
ꯑꯥ
ꯑꯗꯨ ꯕꯦꯛꯄꯔ ꯆꯥꯕꯒꯤ ꯑꯩꯁꯦ ꯏꯝꯐꯥꯜꯗ ꯀꯣꯆꯤꯡ ꯂꯧꯔꯒꯦ ꯑꯗꯣ ꯂꯥꯁ ꯁꯦꯃꯤꯁꯇꯔꯗ ꯂꯥꯁ ꯁꯃꯤꯁꯇꯔ ꯍꯥꯏꯕꯗꯤ ꯐꯥꯏꯅꯦꯜ ꯌꯌꯥꯔꯗ ꯕꯦꯛ ꯐꯣꯔ ꯆꯥꯕꯒꯤ ꯆ ꯑꯃ ꯍꯥꯏꯕ ꯇꯥꯔꯦꯕ
ꯑꯥ
ꯃꯗꯨꯒꯤꯗꯃꯛꯇ ꯆꯍꯤꯒꯤ ꯃꯃꯥꯡꯗꯅꯤꯉꯥꯏ ꯍꯥꯏꯅ ꯑꯦꯛꯖꯥꯝ ꯑꯦꯁ ꯑꯦꯁ ꯁꯤꯒꯤ ꯀꯣꯆꯤꯡ ꯆꯠꯄꯅꯦꯕ ꯑꯗꯨ ꯏꯝꯐꯥꯜꯗ ꯑꯗꯣ ꯏꯝꯐꯥꯜꯗ ꯂꯩꯌꯦ ꯆꯍꯤ ꯑꯃꯗꯨꯗ ꯀꯣꯆꯤꯡ ꯀꯣꯆꯤꯡ ꯂꯣꯏꯁꯤꯟꯗ꯭ꯔꯤꯉꯩꯗ ꯑꯃꯨꯛꯀ ꯑꯩꯒꯤꯗꯨꯣ ꯔꯤꯖꯜ ꯊꯣꯛꯈ꯭ꯔꯒ ꯀꯩꯅꯣ ꯇꯧꯈ꯭ꯔꯕ ꯃꯥꯁꯇꯔꯒꯤ ꯆꯠꯀꯦ ꯍꯥꯏꯅ ꯑꯗꯨꯗ ꯃꯥꯁꯇꯔꯒꯤ ꯈꯜꯂꯛꯄꯒꯤ ꯑꯦꯛꯖꯥꯝꯒꯤ ꯀꯣꯔ ꯉꯤꯡꯗ ꯊꯥꯗꯣꯛꯈ꯭ꯔꯦ
ꯑꯥ꯫
ꯑꯗꯣꯠ ꯃꯔꯛ ꯃꯔꯛꯇ꯫ ꯊꯣꯛꯈ꯭ꯔꯕꯅꯤꯅ ꯃꯁꯇꯔꯗ ꯐꯖꯅ ꯀꯥꯈ꯭ꯔꯦ ꯑꯦꯛꯖꯝ ꯊꯥꯕꯗꯨꯗꯤ ꯑꯗꯣ ꯃꯁꯇꯔ ꯀꯥꯔꯛꯄ ꯃꯇꯝꯗ ꯑꯃꯨꯛꯀ ꯏꯔꯥꯡ ꯊꯣꯛꯏꯗꯅ꯫ ꯇꯨ ꯊꯥꯎꯖꯟ ꯇ꯭ꯋꯦꯟꯇꯤ ꯊ꯭ꯔꯤꯗ ꯍꯧꯖꯤꯛ꯫ ꯎꯝ ꯃꯩꯇꯩꯒ ꯀꯨꯀꯤꯒ ꯏꯔꯥꯡ ꯈꯔ ꯊꯣꯛꯑꯦꯗꯅ ꯃꯗꯨꯗ ꯈꯔ ꯁꯂꯥꯏꯔꯤꯛ꯫ ꯀꯥꯕꯁꯦ ꯂꯥꯏꯔꯤꯛ ꯇꯝꯕꯁꯦ ꯈꯔ ꯏꯐꯤꯛ ꯇꯧꯈ꯭ꯔꯕ ꯑꯗꯨꯗ ꯌꯨꯝ ꯈꯔ ꯍꯜꯂꯦ꯫ ꯑꯗꯨ ꯌꯨꯝ ꯍꯜꯂꯒ ꯊꯥ ꯑꯅꯤꯔ ꯑꯍꯨꯝꯔ ꯌꯨꯝꯗ ꯂꯩꯔꯝꯕꯅꯦ ꯑꯗꯣ ꯑꯦꯛꯖꯥꯝ ꯊꯥꯔꯅꯤ꯫ ꯑꯗꯨ ꯑꯦꯛꯖꯥꯝ ꯃꯇꯝ ꯌꯧꯔꯦ ꯑꯗꯨꯗ ꯑꯃꯨꯛꯀ ꯍꯜꯂꯛꯄ꯫
ꯎꯝ꯫
ꯃꯗꯨꯗ ꯑꯃꯨꯛ ꯑꯩꯁꯦ ꯏꯟꯇꯔꯟꯁꯤꯞ ꯆꯠꯄ ꯁꯤꯂꯣꯡꯗ꯫ ꯁꯤꯂꯣꯡꯗ ꯊꯥꯑꯅꯤ ꯂꯩꯔꯦ꯫ ꯑꯗꯨꯒ ꯑꯗꯨ ꯂꯣꯏꯁꯤꯜꯂꯒ ꯍꯜꯂꯛꯂꯦ꯫ ꯂꯜꯂꯛꯑꯦꯒ ꯑꯈꯣꯏ ꯗꯤꯖꯥꯔꯗꯦꯁꯟ ꯃꯥꯁꯇꯔꯒꯤ ꯗꯤꯖꯥꯔꯇꯦꯁꯟ ꯂꯣꯏꯁꯤꯜꯂꯒ ꯑꯩꯁꯦ꯫
ꯏꯝꯐꯥꯜ ꯏꯝꯐꯥꯜꯒꯤ ꯊꯕꯛ ꯂꯣꯏꯁꯤꯟ ꯅꯪꯒꯤꯗ ꯑꯗꯨꯌꯥꯝ ꯂꯥꯡꯉꯦꯍꯦ꯫
ꯂꯥꯡ ꯍꯧꯖꯤꯛꯇꯤ ꯌꯥꯔꯕ꯫
ꯈꯔꯗꯤ ꯌꯥꯔꯦꯂꯥꯞ
ꯑꯦ꯫ ꯑꯩꯌꯣꯃ ꯎꯝ ꯍꯥꯏꯔꯣ ꯍꯥꯏꯔꯣ꯫ ꯑꯥ
ꯂꯣꯏꯔꯕꯅꯤꯅ ꯏꯝꯐꯥꯜꯗ ꯂꯩꯕ ꯌꯥꯗ꯭ꯔꯕꯅꯤꯅ ꯍꯥꯏꯕꯗꯤ ꯁꯥꯇ꯭ꯔꯥꯒꯨꯝꯕ ꯂꯥꯏꯔꯤꯛ ꯇꯝꯕ ꯃꯤ ꯈꯣꯏꯒꯤꯗꯤ ꯌꯥꯝ ꯁꯤ ꯆꯦꯛꯁꯟꯗ ꯌꯥꯗ꯭ꯔꯦꯗꯅ ꯃꯇꯝ ꯐꯠꯇꯦꯗꯅ
ꯎꯝ
ꯃꯗꯨꯒꯤꯗꯃꯛꯇ ꯅꯨꯡꯉꯥꯏꯖꯔꯁꯨ ꯃꯄꯥꯟ ꯆꯠꯂꯒꯦ ꯗꯤꯂꯤꯗ ꯆꯠꯈꯔꯕꯅꯦ ꯏꯆꯦꯗꯣ ꯑꯗꯨꯏ ꯏꯝꯐꯥꯜꯗ ꯍꯜꯂꯛꯇ꯭ꯔꯦ ꯗꯦꯂꯤ ꯆꯠꯂꯒ ꯑꯗꯨ ꯅꯨꯡꯉꯥꯏꯇꯕꯒꯤ ꯒꯨꯍꯥꯇꯤ ꯃꯨꯛ ꯍꯜꯂꯛ
ꯐꯩ ꯐꯩ
ꯐꯖꯟ ꯇꯥꯗꯦ
ꯍꯟꯗꯛꯇꯤ
ꯎꯝ
ꯊꯕꯛ ꯐꯪꯗ꯭ꯔꯤ ꯐꯥꯎ ꯒꯨꯍꯥꯇꯤꯗ ꯑꯗꯨꯝ ꯂꯩꯔꯅꯤꯌꯦ
ꯑꯣ ꯂꯩꯌꯣ ꯂꯩꯌꯣ
ꯁꯤꯗꯕꯣꯛ ꯊꯕꯛ ꯊꯤꯔꯒ ꯌꯨꯝꯗ ꯍꯟꯒꯦ
ꯊꯕꯛ ꯐꯪꯉꯒ ꯌꯨꯝꯗ ꯍꯟꯅꯤꯡꯉꯦ
ꯊꯕꯛ ꯐꯪꯈ꯭ꯔ ꯃꯇꯨꯡꯗ ꯌꯨꯝꯗ ꯍꯟꯒꯦꯕꯅꯤꯗ ꯑꯗꯨꯝ ꯃꯃꯥꯡꯗ ꯌꯨꯝꯗ ꯍꯜꯂꯔꯣꯏ ꯍꯥꯏꯕꯅꯤꯗ
ꯎꯝ ꯐꯩꯌꯦ ꯐꯩ
ꯐꯪꯗ꯭ꯔꯗꯤ ꯑꯗꯨꯝ ꯆꯠꯈ꯭ꯔꯅꯤꯅ ꯑꯗꯨ ꯌꯨꯝ ꯌꯨꯝ ꯆꯠꯀꯅꯤꯗꯅ ꯑꯗꯨꯝ ꯇꯝꯗ
ꯎꯝ
ꯑꯩꯈꯣꯏ ꯏꯆꯦꯗꯤ ꯌꯥꯝ ꯅꯣꯛꯅꯤꯡꯕ ꯋꯥꯅꯤꯗ ꯑꯩꯉꯣꯟꯗ ꯂꯨꯄꯥ ꯆꯍꯨꯝ ꯄꯤꯔꯛꯑꯣ ꯍꯥꯏ ꯍꯥꯏꯔꯛꯄ
ꯑ‌ꯥ
ꯂꯨꯄꯥ ꯆꯍꯨꯝ ꯄꯤꯔꯛꯑꯣ ꯍꯥꯏꯔꯒ ꯃꯥꯁꯇꯦ ꯑꯩꯉꯣꯟꯗ ꯍꯟꯕꯤꯒꯅꯤ ꯃꯟꯕꯤ ꯑꯗꯨꯋꯥꯏꯗ ꯍꯥꯏꯔꯝꯕꯅꯦꯕ ꯑꯗꯣ ꯑꯩꯅ ꯄꯩꯁꯥ ꯍꯟꯗ꯭ꯔꯁꯨ ꯌꯥꯔꯦ ꯆꯥꯅꯤ ꯑ‌ꯣꯏꯅ ꯊꯔꯛ ꯊꯔꯛ ꯊꯥꯔꯛꯄꯤꯔꯒꯦꯅ ꯍꯥꯏꯕꯅꯦꯕ
ꯎꯝ
ꯗꯃꯛꯁꯦ ꯌꯥꯝ ꯅꯨꯡꯉꯥꯏꯖꯔꯤ ꯍꯥꯏꯔꯛꯇꯕ
ꯑꯥ ꯑꯗꯨ ꯍꯥꯏꯗꯕꯒꯤ ꯅꯪ ꯅꯨꯡꯉꯥꯏꯇꯕ ꯑꯁ ꯁꯤ ꯑꯉꯥꯡꯁꯤꯡ ꯌꯥꯝ ꯂꯥꯡꯉꯦꯗꯀ‌ꯣ
ꯑꯣ ꯀꯩ ꯂꯩꯇꯕ꯭ꯔꯣ
ꯍꯥꯥ
ꯆꯩ ꯂꯩꯇꯕ꯭ꯔꯣ
ꯆꯩ ꯂꯩꯇꯦꯅꯦ
ꯑꯗꯨꯗꯤ ꯐꯨꯑꯣ ꯈꯨꯠꯅ ꯈꯨꯠ ꯊꯥꯕ ꯉꯝꯕ꯭ꯔꯣ
ꯎꯝ ꯈꯨꯠ ꯀꯔꯤ ꯇꯕꯦꯔꯣ ꯑꯁ ꯑꯩꯗꯣ ꯉꯁꯤ ꯀꯔꯤꯔꯥ ꯑꯩ ꯀꯣ ꯌꯥꯝ ꯉꯥꯎꯕ ꯍꯧꯔꯦꯗ
ꯇꯨꯝꯗꯕꯩꯅꯦ
ꯑꯩ ꯕ‌ꯣꯜꯒ ꯌ‌ꯦꯡꯉꯔ‌ꯣꯏ
ꯅꯅꯥꯎ ꯅꯨꯄꯤ ꯅꯅꯥꯎ ꯅꯨꯄꯤ ꯅꯅꯥꯎ ꯅꯨꯄꯥ ꯈ‌ꯣꯏ ꯂꯩꯇ꯭ꯔꯣ ꯀ‌ꯣꯛ ꯃꯁꯥꯥꯁ ꯈꯔ ꯇꯧꯕꯤꯌꯨ ꯍꯥꯏꯌꯨꯗꯅ
ꯑꯥ ꯏꯅꯥꯎꯅꯨꯄꯤ ꯑꯃꯗꯤ ꯅꯥꯔꯒ ꯂꯩꯌꯦ
ꯀꯃꯥꯏꯅ
ꯑꯗꯨ ꯈꯪꯗꯦ ꯃꯥ ꯃꯁꯥ ꯅꯨꯡꯉꯥꯏꯇꯕꯒꯤ ꯑꯌꯨꯛꯇꯁꯨ ꯃꯣꯏ ꯗꯣꯛꯇꯔ ꯆꯠꯈꯤꯕꯅꯦ ꯑꯗꯣ ꯍꯧꯖꯤꯛ ꯏꯆꯦ ꯗꯨꯗꯤ ꯔꯤꯖꯜ ꯂꯧꯕ ꯆꯠꯈꯤ
ꯀꯔꯤ ꯀꯔꯤ ꯅꯅꯥꯄꯥꯅꯤꯅꯥ ꯅꯥꯕꯔꯥ
ꯈꯪꯗꯦ ꯃꯥꯏꯗꯨꯣ ꯀꯔꯤ ꯀꯔꯤ ꯅꯥꯕ꯭ꯔꯥ ꯈꯪꯗꯦ ꯍꯧꯖꯤꯛ ꯔꯤꯖꯜ ꯂꯧꯔꯛꯄꯗ ꯈꯪꯉꯅꯤ ꯃ ꯊꯥꯏꯔꯣꯠꯁꯨ ꯂꯩ ꯍꯥꯏꯕꯔꯥ ꯀꯩꯅꯣꯝ ꯍꯥꯏ ꯃꯥꯏꯗ‌ꯣ ꯆꯥꯛꯈꯥꯎꯒꯤ ꯂꯥꯏꯅꯥ ꯑꯣꯏꯕꯔꯥ ꯀꯩꯅ‌ꯣꯝ ꯑꯣꯏꯕꯅ‌ꯦꯕꯀ‌ꯣ
ꯆꯨꯈꯥꯎ ꯀꯩꯗꯧꯕ ꯃꯥ ꯌꯨꯒ ꯊꯛꯄ꯭ꯔꯣ
ꯃꯕꯨꯛ ꯅꯥꯕ ꯅꯨꯄꯤ ꯌꯨ ꯊꯛꯀꯗ꯭ꯔꯣ
ꯑꯣ ꯒꯤꯌꯥꯁ꯭ꯔꯤꯛ ꯀꯨꯝꯃꯔꯣ ꯅꯨꯡꯁꯤꯠꯀꯤꯔꯣ ꯑꯩ ꯆꯈꯥꯎ ꯇꯠꯄ ꯍꯧꯔꯕ꯭ꯔꯅ ꯌꯨ ꯊꯛꯃꯟꯕꯒꯤ
ꯑꯗꯨꯒꯤꯅꯦ ꯑꯗꯨꯒꯤ ꯈꯪꯗꯦ
ꯎꯝ ꯁꯥꯎꯗ‌ꯦ ꯇ‌ꯧꯂ‌ꯣꯞ ꯆꯪꯈ꯭ꯔꯕꯣ
ꯆꯪꯗꯦ
ꯇꯣꯂ‌ꯣꯞꯁ‌ꯦ ꯆ ꯃ ꯉꯁꯤ ꯆꯪꯕ ꯌꯥꯏ
ꯍ ꯑ ꯈꯪꯗ‌ꯦꯅ‌ꯦ
ꯑꯩꯗꯤ ꯑꯩꯈꯣꯏꯒꯤ ꯑꯦꯀꯥꯎꯟ ꯑ ꯑꯈꯣꯏꯒꯤ ꯑꯣꯐꯤꯁꯀꯤ ꯑꯦꯀꯥꯎꯟꯗꯣ
ꯎꯝ
ꯂꯣꯛ ꯑꯥꯎꯠ ꯇꯧꯔꯗꯤ ꯑꯃꯗꯣ ꯌꯥꯔꯣꯏꯗ꯭ꯔꯥꯅ ꯈꯟꯕ ꯑꯩꯅ ꯄ꯭ꯔꯣꯁꯤꯁꯤꯡ ꯑꯃ ꯊꯣꯛꯄꯗꯣ
ꯀꯩꯁꯨ ꯇꯧꯗꯦ ꯍꯥꯏꯔꯕ ꯑꯦ ꯂꯣꯛ ꯑꯥꯎꯠ ꯃꯛꯇꯤ ꯇꯧꯗꯦ ꯑꯩꯅ ꯑꯩꯗꯤ ꯂꯣꯛ ꯑꯥꯎꯠꯇꯤ ꯇꯧꯗꯦ
ꯑꯩ ꯇꯧꯕꯅꯦꯕ ꯑꯗꯨꯅꯤ ꯅꯪꯍꯥꯡꯕꯁꯦ
ꯑꯩꯅ ꯑꯃꯨꯛ ꯑꯦꯗ ꯇꯧꯁꯟꯕꯅꯦꯕ ꯋꯥꯎꯇꯤ ꯇꯧꯗꯕꯤꯗ ꯑꯗ ꯌꯥꯗꯤ ꯌꯥꯕꯅꯦ ꯀꯩꯁꯨ ꯀꯥꯏꯗꯕꯅꯦ
ꯁ꯭ꯋꯥꯏ ꯆꯪꯝꯕꯗ ꯌꯥꯗ꯭ꯔꯗꯤ ꯑꯦꯛꯇꯤꯚ ꯑꯣꯏꯗꯕꯒꯤ ꯇꯥꯕ꯭ꯔꯣ
ꯀꯩꯁ ꯑꯥ ꯇꯥꯏꯌꯦ ꯑꯗꯨ ꯍꯪꯉꯣꯅ ꯈꯪꯉꯝꯒꯅꯤ ꯑꯁ ꯍꯪꯉꯔꯣꯏꯒꯦ ꯃꯁꯤ ꯕꯣꯜ ꯂꯩꯕꯔꯣ
ꯕꯣꯜ ꯂꯩꯗ ꯅꯤꯇꯤꯒꯤ
ꯎ ꯍꯥꯄꯣꯛꯒꯦ ꯑꯗ ꯁꯤ ꯄꯟꯁ ꯂꯩ ꯍꯥꯏꯅꯦ
ꯍꯌꯦꯡ ꯑꯌꯨꯛ ꯑꯅꯤ ꯃꯈꯥꯏꯗ ꯌꯦꯉꯨꯡ ꯉꯝꯃꯔꯣꯏ ꯅꯨꯡꯁꯤꯗꯤꯊꯤꯒꯤꯗꯤ
ꯒꯅꯥꯁꯨ ꯁꯥꯟꯅꯅꯤ ꯍꯥꯏꯕ꯭ꯔꯣ
ꯒꯟꯅꯁꯨ ꯂꯩꯕꯒꯨꯝ
ꯂꯩꯌꯦꯅ ꯍꯥꯏꯕ
ꯃꯁꯤꯕꯣ ꯉꯁꯤꯃꯛꯇꯤ ꯂꯩꯇꯒꯨꯝ ꯇꯧꯕꯅꯤ
ꯈꯪꯗꯦꯅꯦꯁꯨ ꯍꯥꯏꯕꯒꯤꯅꯦ ꯑꯃ ꯌꯦꯡꯒꯦ
ꯉꯁꯤꯁꯦ ꯀꯦꯅꯥꯗꯥꯒ ꯃꯣꯔꯣꯀꯣ ꯂꯩꯌꯦ
ꯎꯝ ꯍꯥꯏ
ꯇꯔꯥ ꯃꯈꯥꯏꯗ ꯑꯗꯨꯒ ꯍꯌꯦꯡ ꯑꯌꯨꯛ ꯑꯅꯤ ꯃꯈꯥꯏꯗ ꯄꯔꯥꯒꯒ ꯄꯔꯥꯒꯣꯏꯒ ꯐ꯭ꯔꯥꯟꯁ
ꯑꯣ ꯑꯣ ꯑꯅꯤ ꯃꯈꯥꯏꯗꯅꯤ ꯑꯗꯨ ꯌꯦꯡꯅꯤꯡꯗꯦ ꯐ꯭ꯔꯥꯟꯁꯀꯤꯗꯤ ꯌꯦꯡꯅꯤꯡ ꯑꯗꯣ ꯑꯩ ꯍꯧꯒꯠꯄꯗꯤ ꯉꯝꯃꯔꯣꯏ ꯃꯁꯤꯒ ꯑꯃꯨꯛ ꯐꯖꯟ ꯇꯨꯝꯗꯗꯤ ꯁꯤꯔꯅꯤ
ꯇꯔꯤꯛ ꯇꯔꯨꯛꯇ ꯑꯃ ꯄꯨꯡ ꯑꯃ ꯃꯈꯥꯏꯗ ꯂꯩ ꯕ꯭ꯔꯥꯖꯤꯜꯒ ꯅꯣꯔꯋꯦꯒꯤ
ꯑꯣ
ꯑꯣ ꯉꯔꯥꯡ ꯅꯪ ꯁꯨꯕꯣ ꯌꯦꯡꯒꯦꯅꯥꯒ ꯂꯦꯕ ꯍꯈꯣꯏ ꯏꯌꯥꯝꯕ ꯑꯩꯈꯣꯏꯒꯤ ꯂꯩꯗ ꯌꯦꯡꯗꯕ꯭ꯔꯣ ꯐꯖꯅ
ꯌꯦꯡꯉꯦꯗ ꯉꯥꯏꯍꯥꯛ ꯌꯦꯡꯉ ꯑꯩꯗꯣ ꯉꯝꯗ꯭ꯔꯕ ꯌꯦꯡꯉ ꯌꯦꯡꯉꯒ ꯑꯗꯨꯝ ꯇꯨꯝꯊꯈꯤꯕ ꯈꯪꯍꯧꯗ꯭ꯔꯦ ꯍꯦ ꯉꯝꯗꯕꯒꯤ ꯑꯗꯨꯝ ꯇꯣꯛꯈ꯭ꯔꯦ ꯑꯩꯗꯣ ꯋꯥꯕꯅꯤꯅ ꯑꯃꯨꯛꯀ ꯉꯟꯇꯥ ꯍꯧꯒꯠꯂꯒ ꯆꯠꯂꯦ
ꯅꯪꯗꯤ ꯀꯩꯅꯣꯝꯃ
ꯑꯥ
ꯄꯦꯞꯁꯤꯒ ꯀꯣ ꯀꯣ ꯀꯣꯂꯥ ꯀꯔꯝꯕ ꯄꯥꯝꯃꯦ
ꯄꯦꯞꯁꯤꯅ ꯄꯥꯝꯃꯦꯗ
ꯑꯥ
ꯑꯅꯤꯃꯛꯄꯨꯗꯤ ꯄꯥꯝꯕꯨꯗꯤ ꯄꯥꯝꯃꯦ ꯑꯅꯤꯃꯛ ꯑꯗꯨꯝ ꯊꯛꯄꯅꯦ ꯕꯤꯞꯁꯤꯗꯤ ꯎꯝ ꯀꯦꯞꯁꯤ ꯆꯥꯕ ꯀꯥꯟꯅꯕꯅ ꯐꯥꯏ ꯀꯣꯀꯣ ꯀꯣꯂꯥꯗꯒꯤꯩ ꯑꯗꯨꯝ ꯊꯛꯄꯅꯦ ꯊꯛꯅꯤꯡꯕ ꯀꯥꯟꯗ
ꯄꯥꯛꯅꯩꯀꯣ
ꯎꯝ ꯍꯥꯎꯋꯦꯗꯨꯅ
ꯑꯣ ꯍꯥꯎ
ꯅꯡ ꯗꯤ ꯀꯩ ꯌꯦꯟꯖꯥꯡ ꯊꯣꯡꯒꯅꯤ
ꯑꯩꯁꯦ ꯉꯁꯤꯁꯦ ꯀꯔꯤ ꯌꯦꯟꯖꯥꯡ ꯊꯣꯡꯒꯔꯥ ꯈꯪꯗꯦ ꯗꯥꯜ ꯍꯋꯥꯏ ꯆꯥꯁꯦ ꯔꯥꯥ
ꯅꯪꯁ ꯌꯥꯝ ꯅꯣꯛꯅꯤꯡꯉꯤꯅꯦ ꯑꯩꯅ ꯑꯃꯨꯛ ꯅꯉꯣꯟꯗ ꯈꯥꯏꯔꯗꯤ ꯅꯪ ꯅꯪ ꯅꯣꯛꯅꯤꯡ ꯕꯔꯥ
ꯅꯣꯛꯅꯤꯡꯉꯦ
ꯀꯩꯒꯤꯅꯣ ꯅꯪꯅꯗꯤ ꯑꯩ ꯈꯥꯏꯕ ꯌꯥꯔꯒ
ꯅꯪ
ꯅꯪꯗꯤ ꯀꯩꯅꯣ ꯇꯧꯔꯗꯤ ꯅꯪꯗꯤ ꯃꯤ ꯈꯥꯏꯕ ꯍꯩ ꯇꯔꯒꯥ
ꯀꯃꯥꯏ